ꯇꯕꯔꯣ
ꯇꯥꯏꯌꯦ ꯀꯩꯗꯧꯔꯝꯃꯤꯅꯣ ꯅꯨꯡꯁꯥ ꯁꯥꯕꯁꯤꯗ
ꯅꯨꯡꯁꯥ ꯁꯥꯕꯁꯤꯗ ꯋꯥꯈꯜ ꯃꯆꯥ ꯃꯆꯥ ꯁꯨꯝꯈꯠꯂꯛꯄꯗ ꯅꯪꯒꯤ ꯋꯥꯈꯜ ꯂꯥꯛꯇꯅ ꯅꯪꯉꯣꯟꯗ ꯄꯥꯎ ꯐꯥꯎꯔꯛꯏꯁꯤꯅꯦ
ꯎ ꯁꯍꯤꯇ꯭ꯗꯤ ꯊꯥꯏꯅꯉꯩꯒꯤ ꯑꯏꯕ ꯑꯏꯕꯤꯁꯤꯡꯅ ꯏꯟꯖꯤꯟꯕ ꯌꯥꯔꯣꯏꯀꯣ ꯉꯁꯤ ꯈꯛꯇ ꯑꯩꯕꯨ ꯅꯤꯡꯁꯤꯡꯉꯛꯒ ꯁꯥꯕꯁꯤꯗ ꯅꯪꯕꯨ ꯅꯤꯡꯁꯤꯡꯕꯩ ꯀꯣꯜ ꯇꯧꯔꯛꯏꯅꯦꯒ ꯍꯥꯏ ꯎ ꯃꯣꯛꯆꯅꯤꯡꯗ꯭ꯔꯥ
ꯏꯁꯁ ꯉꯁꯤ ꯈꯛꯇ ꯀꯣꯜ ꯇꯧꯔꯛ ꯎꯝ ꯎꯃ ꯄꯥꯎ ꯐꯥꯎꯔꯛꯄ ꯀꯥꯏꯅ ꯅꯍꯥꯟꯒꯩꯗꯤ ꯑꯩꯗꯤ ꯐꯥꯎꯗꯕ꯭ꯔꯣ ꯅꯪ ꯀꯟꯅ ꯑꯩꯕꯨ ꯃꯤꯔꯥꯏꯕꯤꯕꯅꯦ
ꯃꯣꯏꯗꯤ ꯃꯤꯔꯥꯏꯖꯗꯤꯌꯦ ꯅꯤꯡꯖꯡꯉꯦ ꯅꯪꯕꯨ ꯑꯗꯨꯗ ꯅꯪꯗꯤ ꯅꯪꯒꯤ ꯑꯅꯧꯕ ꯅꯃꯥꯟꯅꯕꯤ ꯌꯥꯝꯅ ꯑꯅꯧꯕ ꯃꯍꯩ ꯇꯝꯐꯝꯗꯨꯗ ꯇꯤꯟꯅꯒꯤꯕꯗꯒꯤꯅꯦ ꯑꯩꯁꯦ ꯂꯣꯏꯅ ꯀꯥꯎꯕꯤꯈ꯭ꯔꯦ ꯅꯣꯡꯃꯇꯁꯨꯅꯦ ꯋꯥꯔꯤ ꯑꯃ ꯍꯧꯔꯛꯈꯤꯗ꯭ꯔꯦ ꯑꯗꯨꯗꯗꯤ ꯑꯩꯗꯤ ꯀꯩ ꯍꯥꯏꯔꯨꯅꯤ ꯑꯩꯗꯤ ꯃꯍꯩꯁꯨ ꯇꯝꯍꯧꯗ꯭ꯔꯦꯗꯣ ꯑꯇꯣꯞꯄ ꯃꯍꯩ ꯑꯃ ꯑꯗꯨꯅ ꯑꯅꯧꯕ ꯃꯔꯨꯞꯁꯨ ꯇꯤꯟꯅꯗ꯭ꯔꯦ
ꯑꯋꯥꯡꯕ ꯊꯥꯛꯀꯤ ꯃꯍꯩꯁꯪꯗ ꯂꯩꯔꯨꯕꯒꯤꯅꯦ ꯈꯟꯇꯣꯛꯈ꯭ꯔꯣ ꯑꯗꯨꯗꯨꯅ ꯑꯁ ꯑꯁꯤꯅ ꯑꯁꯤ ꯑꯣꯏꯔꯦ ꯑꯁ ꯅꯨꯡꯁꯥꯅ ꯁꯥꯕꯅꯦ ꯈꯤꯇꯪ ꯏꯪꯊꯔꯛꯑꯀꯥꯟꯗ ꯍꯥꯏꯐꯦꯠꯇꯪ ꯀꯣꯏꯕ ꯆꯠꯊꯣꯛꯎꯁꯤꯔꯣ
ꯎꯝ ꯌꯥꯏꯌꯦ ꯌꯥꯏꯌꯦ ꯑꯈꯣꯏꯗꯤꯅꯦ ꯅꯣꯡꯉꯥꯟꯕ ꯑꯃꯗꯒꯤꯅꯦ ꯅꯨꯃꯤꯠ ꯑꯃ ꯇꯥꯕ ꯐꯥꯎꯕꯁꯦ ꯁꯪꯉꯒ ꯂꯩꯔꯕ ꯃꯤꯅꯤꯅꯅꯦ ꯅꯪꯅ ꯀꯗꯥꯏꯗ ꯆꯠꯂꯨꯁꯤꯒꯦ ꯍꯥꯏꯔꯛꯄꯗꯣ ꯑꯗꯨꯝ ꯌꯥꯏ ꯀꯗꯥꯏꯗ ꯆꯠꯂꯨꯗꯣꯏꯅꯣꯗꯤꯅꯦ ꯑꯩꯗꯤ ꯆꯠꯐꯝꯗꯤ ꯈꯪꯗꯦ ꯌꯥꯝꯅ ꯆꯠꯆꯅꯤ ꯆꯠꯗꯕꯅꯤꯅ ꯑꯗꯣ ꯅꯪꯅ ꯆꯠꯂꯨꯁꯦ ꯍꯥꯏꯕꯗꯣ ꯌꯥꯏ ꯑꯩꯁꯨꯅꯦ ꯌꯨꯝꯗꯒꯤ ꯃꯄꯥꯟ ꯊꯣꯛꯇꯕꯅꯦ ꯀꯨꯏꯔꯦ ꯑꯗꯨꯅ ꯏꯁꯥꯁꯦ ꯏꯅꯝ ꯅꯝꯖꯤꯜꯂꯒꯅꯦ ꯑꯅꯝ ꯑꯍꯥ ꯆꯨꯕꯒꯤ ꯇꯥꯏꯞꯇ ꯇꯧꯁ ꯃꯑꯣꯡꯗ ꯇꯧꯁꯜꯂꯑꯦ ꯑꯗꯨꯅ ꯀꯗꯥꯏꯗ ꯆꯠꯂꯨꯁꯤꯒꯦꯗꯨꯗꯤ ꯥꯏꯅꯦ ꯌꯥꯝꯅ ꯌꯥꯕ ꯋꯥꯅꯦꯕ
ꯑꯁ ꯀꯣꯆꯤ ꯑꯃꯨꯛ ꯀꯣꯠꯇ꯭ꯔꯁꯨ ꯌꯥꯔꯕꯁꯤꯗ ꯈꯔ ꯏꯪ ꯏꯪ ꯂꯥꯎꯕ ꯃꯐꯝ ꯑꯃꯗ ꯑꯆꯤꯛꯄ ꯃꯐꯝ ꯑꯃꯗ ꯆꯠꯅꯤꯡꯉꯦ ꯅꯨꯡꯁꯥꯅꯒ ꯁꯥꯕꯅꯦ ꯈꯔ ꯍꯣꯔꯦꯟ ꯅꯨꯡꯁꯥ ꯈꯔ ꯅꯦꯝꯊꯔꯛꯄ ꯀꯥꯟꯗꯣ ꯑꯗꯨꯗ ꯆꯠꯁꯦ ꯑꯗꯣꯝꯗ ꯑꯏꯪꯕ ꯑꯆꯤꯛꯄ ꯃꯐꯝ ꯂꯩꯇ꯭ꯔꯣ ꯈꯣꯏꯅꯒꯨꯝꯕ ꯀꯣꯏꯕ ꯌꯥꯕ
ꯎꯝ ꯑꯏꯤꯡꯕ ꯆꯤꯛꯄ ꯃꯐꯝꯁꯦ ꯂꯩꯇꯦ ꯑꯃꯕꯨꯗꯤ ꯂꯩꯌꯦ ꯂꯝꯄꯥꯛ ꯑꯃ ꯂꯝꯄꯥꯛꯁꯤꯒꯤ ꯅꯥꯀꯟꯗꯅꯦ ꯑꯀꯣꯏꯕꯗ ꯎ ꯃꯉꯥ ꯇꯔꯨꯛꯄꯗꯤ ꯍꯧꯋꯦ ꯑꯗꯨꯒ ꯃꯌꯥꯏꯗꯁꯨꯅꯦ ꯎ ꯑꯃꯅꯤ ꯍꯧꯋꯦ ꯑꯗꯨꯒ ꯑꯉꯥꯡꯈꯩꯅꯅꯦ ꯁꯥꯟꯅꯕꯝ ꯈꯔꯁꯨ ꯂꯩ ꯃꯈꯣꯏꯒꯤꯗꯣ ꯑꯗꯨꯒ ꯆꯥꯅ ꯊꯛꯅꯕ ꯌꯣꯟꯕ ꯈꯔꯁꯨ ꯗꯨꯀꯥꯟ ꯈꯔꯁꯨ ꯂꯩ ꯑꯗꯣ ꯃꯤꯅꯕꯨꯗꯤ ꯌꯥꯝꯅ ꯂꯥꯡꯅꯕꯅꯤ ꯁꯍꯔꯒꯤ ꯅꯤꯜ ꯈꯣꯡꯕꯗꯤ ꯇꯥꯗꯦ ꯑꯗꯨꯗ ꯑꯣꯏꯅ ꯆꯠꯂꯨꯔꯁꯦ ꯍꯥꯏꯕ꯭ꯔꯣ
ꯌꯥꯏꯌꯦ ꯌꯥꯏꯌꯦ ꯑꯗꯨꯅꯕꯨ ꯃꯐꯝꯗꯣ ꯆꯞ ꯆꯥꯔꯕ ꯃꯥꯜꯂꯦꯗ ꯆꯥꯅ ꯊꯛꯅꯕ ꯍꯥꯏꯔꯒ ꯑꯈꯣꯏ ꯆꯥꯅ ꯊꯛꯅꯕ ꯃꯌꯥꯝ ꯄꯨꯈꯤꯁꯤꯅ ꯆꯥꯔꯒ ꯍꯦꯛꯇꯅꯨꯡꯉꯥꯏꯊꯔ ꯅꯨꯡꯉꯥꯏꯔꯨꯔꯁꯦ ꯀꯔꯤ ꯀꯔꯤ ꯆꯅꯤꯡꯉꯦ
ꯑꯁ ꯈꯪꯗꯦꯗ ꯍꯧꯖꯤꯛꯅꯦ ꯑꯩꯒꯤ ꯏꯃꯥꯟꯅꯕꯤꯁꯦ ꯋꯥꯈꯜ ꯌꯥꯝꯅ ꯅꯨꯡꯉꯥꯏꯇꯕ ꯀꯩꯅꯣ ꯅꯥꯀꯦꯟ ꯊꯥ ꯂꯥꯛꯄ꯭ꯔꯣ ꯀꯩꯅꯣ ꯇꯧꯔꯤꯁꯤꯕꯣ ꯋꯥꯉꯥꯡ ꯁꯉꯥꯡꯁꯦ ꯌꯥꯝꯅ ꯅꯥꯀꯦꯟꯊꯥ ꯂꯥꯛꯄ ꯃꯤꯅ ꯉꯥꯡꯒꯗꯕ ꯋꯥꯉꯥꯡ ꯑꯃ ꯉꯥꯡ ꯅꯤ ꯍꯥꯏꯕ ꯆꯥꯕꯩꯗꯤꯅꯦ ꯑꯥꯗ ꯂꯣꯏꯅ ꯌꯣꯟꯕꯅꯦ ꯏꯟꯖꯥꯡ ꯑꯍꯥꯎꯕ ꯏꯔꯝꯗꯝꯒꯤ ꯃꯈꯜ ꯃꯈꯜ ꯑꯗꯒꯤꯗꯤ ꯄꯥꯈꯪ ꯂꯩꯁꯥꯕꯤꯁꯤꯡꯅ ꯆꯥꯕ ꯌꯥꯕ ꯃꯃꯜ ꯇꯥꯡꯕ ꯍꯣꯠꯄ ꯆꯥꯕꯝꯗ ꯌꯣꯟꯕ ꯄꯣꯠꯁꯤꯡ ꯑꯗꯒꯤꯗꯤ ꯁꯤꯡꯖꯨ ꯕꯣꯔꯥ ꯀꯥꯡꯍꯧ ꯁꯦ ꯂꯣꯏ ꯑꯣꯏꯅ ꯌꯦꯛ ꯐꯪꯕꯅꯤ ꯑꯗ ꯑꯩꯗꯤ ꯆꯥꯅꯤꯡꯕꯕꯨꯗꯤꯅꯦ ꯑ ꯌꯥꯝꯅ ꯄꯩꯁꯥ ꯆꯪꯗꯕꯤ ꯑꯍꯥꯎꯕ ꯆꯥꯅꯤꯡꯉꯦ ꯅꯨꯡꯁꯥ ꯁꯥꯕꯅꯤꯅ ꯍꯩꯔꯥ ꯇꯔꯥꯕꯨꯖꯒꯨꯝꯕ ꯀꯤꯍꯣꯝꯒꯨꯝꯕ ꯑꯗꯨꯝꯕꯁꯨ ꯆꯥꯅꯤꯡꯉꯦ ꯈꯪꯗꯦ ꯀꯩ ꯇꯧꯁꯤ ꯌꯦ
ꯅꯥꯀꯦꯟꯊꯥ ꯍꯥꯏꯁꯦ ꯅꯥꯀꯦꯟ ꯊꯥꯒ ꯑꯣꯏꯗ꯭ꯔꯦꯗ ꯑꯩꯗꯤ ꯕꯁꯟꯇꯒꯤ ꯅꯨꯡꯗꯥꯡ ꯋꯥꯏꯔꯝ ꯑꯣꯏꯔꯦ ꯑꯗꯣ ꯅꯪꯅ ꯆꯥꯅꯤꯡꯉꯤꯕꯁꯤꯡꯗꯣ ꯑꯗꯨ ꯈꯛꯇꯔꯣ ꯑꯇꯩꯗꯤ ꯌꯥꯔꯗ꯭ꯔꯣ ꯑꯩ ꯀꯔꯤ ꯀꯔꯤ ꯄꯨꯔꯛꯑꯣ ꯍꯥꯏꯅꯣ
ꯑꯣ ꯏꯕꯦꯝꯃꯥ ꯈꯪꯖꯔ ꯕꯁꯟꯇ ꯗꯨꯕꯨ ꯑꯣꯏꯗꯅꯅꯦ ꯅꯪꯗꯅꯦꯅ ꯅꯁꯡ ꯇꯧꯗꯧꯕ ꯆꯨꯀꯅꯦꯃꯤ ꯑꯗꯣ ꯊꯣꯡꯉꯒ ꯌꯥꯝꯅ ꯐꯖ ꯊꯣꯡꯉꯃꯗꯤꯅꯦ ꯐꯔꯦ ꯍꯥꯏꯔꯤꯅꯦ ꯑꯩꯗꯤ ꯀꯌꯥꯗꯤ ꯀꯨꯏꯔꯦ ꯅꯪꯅ ꯅꯥꯀꯦꯟ ꯊꯥ ꯑꯣꯏꯔꯒ ꯅꯨꯡꯉꯥꯏꯇ꯭ꯔꯤꯕꯅꯤ ꯍꯥꯏꯒ ꯍꯥꯏꯗꯨꯅ ꯂꯩꯔꯛꯏꯕꯁꯦ ꯅꯪꯒꯤ ꯋꯥꯈꯟꯁꯦ ꯀꯃꯥꯏꯅ ꯅꯨꯡꯉꯥꯏꯍꯟꯒ ꯂꯩꯔꯦ ꯈꯟꯕꯗꯅꯦ ꯑꯩꯁꯦ ꯑꯋꯥꯕ ꯑꯃꯖꯨ ꯑꯣꯏꯔꯕꯅꯤꯀꯣ ꯏꯕꯤꯃ ꯑ ꯅꯪꯅ ꯄꯨꯔꯛꯄ ꯍꯥꯏꯁꯦ ꯅꯪꯒꯤ ꯇꯔꯕꯨꯖꯒꯨꯝꯕ ꯍꯩꯒꯨꯝꯕ ꯀꯩꯀꯩ ꯍꯩ ꯄꯥꯟꯒꯦ ꯁꯥꯕꯅꯤꯅ ꯍꯩ ꯑꯃ ꯆꯥꯅꯤꯡꯕ ꯑꯇꯩꯗꯤ ꯑꯥꯗꯒꯤ ꯂꯣꯏꯅ ꯂꯩꯔꯨꯔꯁꯦ ꯍꯥꯏꯔꯤꯕ ꯑꯗꯨꯒ ꯀꯩ ꯀꯩꯅꯣ ꯐꯝꯅꯕ ꯆꯥꯅꯕ ꯈꯣꯠꯅꯕ ꯈꯔ ꯄꯨꯔꯒ
ꯐꯛ ꯑꯃ ꯐꯛ ꯑꯆꯧꯕ ꯑꯃ ꯄꯨꯔꯁꯦ ꯑꯗꯨꯒ ꯇꯔꯕꯨꯖ ꯗꯨꯃ ꯇꯧꯔꯁꯦ ꯁꯤꯡꯖꯨ ꯑꯃ ꯇꯧꯔꯁꯦ ꯕꯣꯔꯥ ꯑꯃ ꯇꯧꯔꯁꯦ ꯑꯗꯨꯗꯤ ꯑꯥꯗ ꯐꯪꯉꯦ ꯍꯥꯏꯕꯅꯤꯅ ꯑꯥꯗꯒꯤ ꯑꯁꯨꯝ ꯂꯩꯔꯁꯦ ꯑꯗꯨ ꯅꯠꯇꯕ ꯄꯨꯕ ꯌꯥꯕ ꯍꯥꯏꯔꯒꯗꯤ ꯅꯪ ꯅꯣꯕꯥꯥꯛꯀꯗꯤ ꯆꯥꯅꯤꯡꯕ꯭ꯔꯣ ꯅꯁꯥꯁꯨ ꯉꯝꯗꯦ ꯍꯥꯏꯕ ꯄꯥꯎ ꯑꯃ ꯇꯥꯏ ꯅꯣꯕꯥꯥꯛꯀ ꯑꯃꯨꯛ ꯆꯥꯁꯤꯜꯂꯗꯤ ꯑꯃꯨꯛ ꯕꯩꯇ ꯇꯨꯔꯦꯟꯂꯥꯅ
ꯏꯗꯤꯦꯝ ꯏꯁꯥꯁꯦ ꯅꯥꯔꯨꯔꯒꯅꯦ ꯍꯤꯗꯥꯛ ꯍ ꯆꯥꯔꯒꯅꯦ ꯈꯤꯇꯪ ꯑꯃꯒꯠꯄꯗ ꯉꯥꯏ ꯑꯗꯨꯝꯕꯗꯣ ꯈꯤ ꯇꯧꯕꯤꯔꯛꯈꯤꯅꯨ ꯑꯩꯅꯦ ꯄꯨꯟꯁꯤꯁꯦ ꯈꯤꯇꯪ ꯁꯥꯡꯅ ꯑꯃꯨꯛꯇ ꯍꯤꯡꯖꯈꯤꯒꯦ ꯈꯪꯗꯦ ꯑꯩ ꯍꯧꯖꯤꯛꯅꯦ ꯏꯁꯥꯥꯁꯦ ꯌꯥꯝꯅ ꯅꯨꯡꯉꯥꯏꯇ꯭ꯔꯤ ꯑꯗꯨꯅ ꯑꯗꯨꯒꯨꯝꯕ ꯍꯦꯟꯕꯗ ꯑꯗꯨꯗꯤ ꯆꯥꯅꯤꯡꯗꯦ ꯑꯃꯨꯛ ꯍꯦꯟꯖꯤꯜꯂꯑꯒ ꯋꯥꯕꯤ ꯑꯣꯏ ꯑꯩꯁꯦ ꯅꯣꯡꯐꯥꯗꯣꯛ ꯅꯤꯡꯁꯤꯡꯕꯤꯔꯛꯄ ꯅꯪꯅ ꯋꯥꯕꯤꯒꯗꯕ ꯅꯠꯇꯦ ꯍꯥꯏꯔꯤꯕ ꯌꯥꯝꯅ ꯋꯥꯏꯑꯦꯕꯅꯥꯕꯁꯦ ꯅꯪꯗꯤꯅꯦ ꯅꯥꯒꯟꯗꯕꯅꯤꯅ ꯁꯤꯒꯨꯝꯕꯒꯤ ꯃꯆꯥꯛꯁꯦ ꯀꯩꯁꯨ ꯈꯪꯉꯝꯃꯣꯏ ꯑꯗꯨꯅ ꯑꯩ ꯏꯁꯥꯗꯁꯨ ꯀꯥꯏꯔꯣꯏꯗꯕ ꯍꯥꯎꯁ ꯍꯥꯎꯒꯗꯕ ꯀꯔꯤ ꯀꯔꯤ ꯂꯩꯒꯦ ꯍꯥꯏꯕꯗꯣ ꯑꯗꯨ ꯑꯝꯇ ꯈꯟꯅꯁꯤꯕꯥꯅꯤ
ꯀꯥꯡ ꯃꯇꯝꯁꯨ ꯀꯨꯏꯗ꯭ꯔꯦ ꯈꯦꯆꯤꯒꯨꯝꯕ ꯆꯥꯅꯤꯡꯗ꯭ꯔꯣ ꯅꯣꯡꯃꯜ ꯌꯥꯝ ꯄꯨꯜꯂ ꯊꯣꯡꯉꯁꯤꯔꯥ ꯑꯗꯨꯗꯨꯅ ꯑꯗꯨꯒ ꯅꯪꯅ ꯍꯥꯏꯔꯤꯕ ꯃꯐꯝꯁꯦ ꯀꯣꯏꯕꯒꯤ ꯃꯐꯝꯁꯦ ꯀꯌꯥꯝꯗꯤ ꯂꯥꯞꯀꯦ ꯅꯣꯏꯗꯒꯤ ꯀꯌꯥꯝ ꯆꯠꯂꯒꯅꯣ ꯑꯩꯈꯣꯏ ꯒꯥꯔꯤ ꯃꯆꯥ ꯇꯧꯔꯒ ꯑꯗꯨꯝ ꯆꯠꯄ ꯌꯥꯗꯧꯕ ꯅꯠꯇ꯭ꯔꯣ
ꯍꯣꯏ ꯏ ꯕꯦꯝꯃ ꯒꯥꯔꯤ ꯃꯆꯥ ꯇꯧꯔꯒ ꯆꯠꯇ꯭ꯔꯁꯨꯅꯦ ꯑꯥ ꯆꯥꯛ ꯆꯥꯗ꯭ꯔꯤꯕꯅꯤ ꯁꯕꯥꯡ ꯁꯦꯝꯃꯤꯕꯅꯤ ꯍꯥꯏꯗꯨꯅ ꯂꯩꯒꯗꯕꯩ ꯃꯍꯨꯠꯅꯦ ꯈꯣꯡꯗꯅꯦ ꯏꯕꯥꯅꯤꯅꯦ ꯋꯥꯔꯤ ꯁꯥꯟꯅ ꯁꯅ ꯆꯠꯈꯤꯕꯗꯅꯦ ꯃꯤꯟꯅ ꯀꯨꯞꯄꯗꯅꯦ ꯌꯧꯒꯗꯕ ꯃꯐꯝꯅꯤ ꯑꯣ ꯅꯪꯁꯨꯅꯦ ꯆꯥ ꯅꯦ ꯇꯞ ꯇꯈꯩ ꯆꯥꯔꯒ ꯆꯥꯕ ꯌꯥꯕꯈꯩ ꯆꯥꯔꯒ ꯁꯕꯥꯟ ꯁꯦꯝꯃꯤꯅꯤ ꯁꯕꯥꯟ ꯊꯤꯖꯤꯜꯂꯑꯦꯅꯅꯦ ꯀꯩꯅꯣꯗ ꯃꯌꯥꯝꯗ ꯎꯍꯟꯗꯕ ꯊꯥꯒꯠꯂꯛꯄ ꯑꯩꯉꯣꯟꯗ ꯋꯥꯀꯠꯄꯗꯣ ꯑꯗꯨꯅꯅꯤꯅꯦ ꯀꯔꯤꯁꯨ ꯀꯥꯟꯅꯔꯣꯏ ꯁꯥꯖꯦꯜꯗꯣ ꯈꯔ ꯈꯔ ꯌꯥꯎꯖꯩ ꯅꯠꯇ꯭ꯔꯗꯤꯅꯦ ꯅꯁꯥꯗꯣ ꯅꯪꯅꯦ ꯀꯩꯅꯣꯝꯃ ꯇꯧꯁꯜꯂꯅꯤ ꯁꯥꯖꯦꯜ ꯇꯧꯁꯤꯀꯣ ꯅꯨꯄꯤ ꯈꯣꯡꯅ ꯆꯠꯁꯤ ꯃꯤꯠꯅ ꯀꯨꯞꯄꯗ ꯌꯧꯒꯗꯕ ꯃꯐꯝꯅꯤ ꯅꯪ ꯅꯁꯥꯗꯣ ꯂꯩꯥꯏꯅꯥ ꯇꯤꯟꯅꯥ ꯌꯥꯝꯅ ꯂꯥꯛꯆꯖꯅꯤ
ꯑꯁ ꯆꯠꯄ ꯌꯥꯝ ꯇꯜꯂꯦ ꯀꯃꯥꯏꯅ ꯇꯧꯅꯤ ꯑꯁ ꯌꯥꯝ ꯋꯥꯗꯧꯔꯤꯗ ꯍꯣꯏ ꯍꯣꯏ ꯆꯠꯂ ꯑꯣꯏꯣꯏꯒꯦ ꯀꯩꯅꯣ ꯁꯖꯦꯠꯇꯤ ꯍꯦꯟꯇꯣꯛꯄ ꯉꯥꯛꯇꯅꯤ ꯇꯧꯔꯛꯀꯗꯣꯔꯤꯁꯦ ꯑꯗꯨꯒ ꯑ ꯅꯪꯅ ꯍꯥꯏꯔꯤꯕ ꯃꯐꯝꯁꯤꯗ ꯂꯣꯏꯅ ꯐꯪꯉꯕꯅꯤꯅ ꯀꯔꯤꯝꯇ ꯄꯨꯗ꯭ꯔꯁꯨ ꯌꯥꯔꯕꯅꯤꯅ ꯐꯛꯇꯨꯃ ꯄꯥꯏꯔꯒ ꯑꯗꯨꯝ ꯑꯩꯈꯣꯏꯅꯤ ꯈꯛꯇꯪ ꯑꯣꯏꯒꯗꯣꯏꯔꯣ ꯉꯁꯤꯒꯤꯁꯤꯕꯣ
ꯑꯣ ꯃꯤ ꯃꯌꯥꯝ ꯑꯃ ꯈꯣꯝꯃꯒꯅꯦ ꯅꯪꯒꯤ ꯑꯩꯒꯤꯅꯦ ꯇꯝꯅꯤꯡꯕ ꯍꯥꯏꯅꯤꯡꯕ ꯋꯥꯔꯤ ꯃꯌꯥꯝꯗꯣ ꯕꯟ ꯂꯩꯅꯕ ꯊꯕꯛꯅꯦ ꯑꯗꯨꯒꯤ ꯁꯔꯨꯛꯅꯦ ꯏꯕꯥꯅꯤ ꯈꯛꯇꯅꯦ ꯆꯠꯂꯁꯦ ꯍꯥꯏꯅꯒꯣꯨꯝꯗ ꯆꯠꯈ꯭ꯔꯁꯤ ꯁꯥꯖꯤꯟ ꯇꯧ ꯇꯧꯗꯅ ꯑꯗꯨꯒꯅꯦ ꯆꯍꯤ ꯀꯌꯥ ꯁ ꯍꯣꯔꯦꯟ ꯎꯅꯔꯛꯇ꯭ꯔꯤꯁꯦ ꯑꯗꯨꯅ ꯃꯇꯝ ꯀꯨꯏꯅ ꯎꯅꯔꯛꯇ꯭ꯔꯕꯅꯤꯅ ꯃꯇꯝ ꯀꯨꯏꯅꯒꯤ ꯑꯋꯥ ꯅꯨꯡꯉꯥꯏꯗꯣ ꯅꯪ ꯑꯩꯗꯣ ꯑꯃꯨꯛꯇ ꯁꯥꯟꯅꯔꯨꯁꯤ ꯃꯤꯒꯅꯦ ꯑꯝꯇ ꯌꯥꯎꯍꯣꯏ ꯂꯩꯔꯨꯁꯤ ꯑꯩꯅꯦ ꯃꯤꯒꯤ ꯋꯥꯔꯤꯒ ꯇꯥꯅꯤꯡꯗ꯭ꯔꯦ ꯍꯧꯖꯤꯛ ꯏꯕꯥꯅꯤꯒꯤ ꯋꯥꯔꯤ ꯑꯣꯏꯅ ꯁꯥꯟꯅꯔꯨꯁꯤ ꯀꯥꯟꯅꯕ ꯅꯠꯇꯦ ꯃꯤꯒꯤ ꯋꯥꯔꯤ ꯌꯥꯝ ꯇꯥꯔꯒ ꯀꯣꯒꯌꯥꯝ ꯉꯥꯎꯅꯕ ꯀꯣꯒꯌꯥꯝ ꯆꯤꯛꯅꯕ ꯋꯥꯈꯜ ꯃꯊꯥ ꯁꯥꯟꯅꯕ ꯊꯕꯛ ꯅꯤꯕꯤ ꯑꯃꯃ
ꯍꯣꯏ ꯆꯠꯂꯨꯔꯁꯤꯦ ꯆꯥꯗꯅ ꯊꯛꯇꯅ ꯅꯣꯛꯇꯅ ꯈꯦꯗꯅ ꯑꯩꯒꯤ ꯄꯨꯟꯁꯤ ꯋꯥꯔꯤ ꯇꯥꯔꯒ ꯅꯪ ꯑꯃꯨꯛ ꯀꯞꯄꯣ ꯑꯗꯨꯒ
ꯑꯣꯣ ꯅꯪ ꯅꯣꯏꯩꯅ ꯄꯨꯜꯂꯒ ꯅꯣꯛꯄꯗꯣ ꯑꯩꯈꯣꯏꯅ ꯃꯍꯩꯒꯤ ꯊꯥꯛ ꯇꯝꯃꯛꯏꯕ ꯃꯌꯥꯝꯁꯤꯅꯅꯦ ꯇꯝꯐꯝ ꯇꯝꯐꯝ ꯏꯕꯥꯅꯤꯅ ꯂꯩꯔꯨꯕ ꯃꯐꯝꯗ ꯃꯤꯅ ꯂꯣꯏꯅ ꯍꯥꯏꯅꯍꯨꯔꯤꯕ ꯅꯠꯇ꯭ꯔꯣ ꯏꯕꯥꯅꯤꯒꯤ ꯈꯨꯗꯣꯛꯇꯨ ꯅꯤꯡꯁꯤꯡꯗꯕꯅꯦ ꯀꯅꯥ ꯁꯤ ꯂꯩꯔꯝꯃꯣꯏꯀꯣ ꯃꯐꯝꯁꯤꯡꯗꯨꯗ ꯈꯨꯗꯣꯛ ꯐꯖꯕꯗ ꯅꯪ ꯉꯩ ꯍꯥꯏꯔꯦꯗꯅ ꯅꯣꯛ ꯈ꯭ꯔꯗꯤ ꯂꯣꯏꯁꯤꯟꯕ ꯍꯩꯇꯕ ꯌꯦꯡꯅꯔꯒꯗ ꯅꯣꯛꯄ ꯉꯝꯕ ꯀꯔꯤꯝꯇ ꯍꯥꯏꯅꯗ꯭ꯔꯁꯨ ꯁꯛ ꯁꯛꯁꯦ ꯎꯅꯔ ꯅꯣꯛꯄ ꯉꯝꯕ ꯅꯣꯛꯄꯗꯅꯦ ꯆꯥꯛꯐꯧꯗꯅꯦ ꯄꯨꯛ ꯊꯥꯡꯒꯠꯈꯤꯕ ꯀꯌꯥ ꯑꯗꯣ ꯑꯩ ꯀꯥꯎꯗ꯭ꯔꯤꯀꯣ ꯑꯗꯨꯗꯣ ꯐꯪꯗꯕ ꯌꯥꯝꯅ ꯀꯨꯏꯔꯦ ꯁꯤꯗꯅꯦ ꯋꯥꯔꯤ ꯁꯥꯟꯅꯕꯁꯤꯅꯦ ꯅꯣꯛꯄꯁꯨ ꯐꯪꯗꯦ ꯑꯗꯒꯤꯗꯤ ꯃꯍꯧꯁꯥꯒꯤꯗꯨꯁꯨ ꯌꯧꯗꯦ ꯀꯔꯤꯝꯇꯅꯦ ꯃꯍꯥꯎꯗꯣ ꯌꯧꯗꯦꯕ ꯑꯗꯨꯅꯛ ꯁꯛ ꯎꯅꯔꯒꯅꯦ ꯑꯝꯇꯅꯦ ꯑꯩ ꯄꯦꯟꯅ ꯅꯣꯛꯒꯅꯦ ꯑꯅꯥꯕꯒꯁꯦ ꯂꯣꯏꯅ ꯃꯥꯡꯈꯤꯕ꯭ꯔꯥ ꯑꯝꯇ ꯌꯦꯡꯒꯁꯦ
ꯅꯨꯡꯁꯤꯗ ꯑꯩꯈꯣꯏꯅ ꯂꯥꯏꯔꯤꯛꯀ ꯇꯝꯃꯤꯉꯩ ꯃꯇꯝꯗꯣ ꯄꯩꯁꯥꯅꯒ ꯊꯣꯛꯆꯜꯂꯛꯇꯕꯅꯦ ꯀꯔꯏꯗꯒꯤ ꯀꯔꯤ ꯂꯥꯛ ꯌꯥ ꯕꯥꯥꯏꯔꯅꯂꯨ ꯑꯕ ꯇꯔꯇ ꯑꯣꯏꯁꯨꯨ ꯇꯥ ꯅ ꯕꯥꯏꯅ ꯇꯧꯈꯤꯕ ꯃꯌꯥꯝꯗꯨ ꯅꯨꯡꯁꯤꯔꯛꯏꯗ ꯑꯁ ꯍꯥꯏꯔꯤꯕꯅꯤꯅ ꯃꯇꯝꯗꯨꯗ ꯑꯩꯈꯣꯏꯅꯤꯒꯤ ꯈꯨꯅꯣꯛꯇ ꯑꯩꯈꯣꯏꯅꯤ ꯈꯪꯗꯕ ꯃꯤ ꯂꯩꯔꯝꯃꯣꯏ ꯂꯩꯃꯤꯟꯅꯔꯤꯕ ꯃꯌꯥꯝꯗꯨꯗ ꯑꯩꯈꯣꯏꯅꯤꯒꯤ ꯑꯩꯈꯣꯏꯅꯤꯒꯤ ꯃꯇꯥꯡꯗꯨꯒꯤ ꯁꯥꯇ꯭ꯔꯁꯤꯡꯅ ꯑꯩꯈꯣꯏꯅꯤ ꯈꯛ ꯃꯣꯏ ꯑꯗꯨꯒꯤ ꯃꯐꯝꯗꯨꯗ ꯂꯥꯏꯔꯤꯛ ꯇꯝꯃꯛꯇꯕꯒ ꯆꯞ ꯃꯥꯟꯅꯔꯕꯅꯤ ꯅꯠꯇ꯭ꯔꯥ ꯅꯨꯡꯁꯥꯁꯤꯁꯨ ꯈꯔ ꯈꯔ ꯅꯦꯝꯊꯔꯒꯨꯝ ꯇꯧꯔꯦ ꯑꯗꯨꯗꯤ ꯅꯪꯁꯨ ꯄꯣꯊꯣꯔꯛꯑꯣ ꯑꯗꯨꯒ ꯉꯥꯏꯍꯥꯛ ꯂꯩꯔꯒ ꯂꯣꯏꯁꯤꯜꯂꯝꯗꯥꯏꯗ ꯑꯃꯨꯛ ꯑꯩꯉꯣꯟꯗ ꯄꯥꯎ ꯐꯥꯎꯔꯛꯑꯣ ꯂꯣꯏꯁꯟꯗꯣꯔꯦ ꯍꯥꯏꯅ ꯑꯗꯨꯒ ꯑꯩ ꯑꯗꯨꯝ ꯊꯣꯛꯂꯛꯑꯒꯦ ꯑꯗꯨꯒ ꯆꯠꯃꯤꯟꯅꯔꯁꯦꯀꯣ
ꯍꯣ ꯏꯕꯦꯝꯃ ꯑꯩꯗꯤꯅꯦ ꯅꯣꯏꯒ ꯑꯝꯇ ꯂꯣꯏꯁꯤꯟꯖꯔꯔꯣꯏ ꯀꯦꯔꯨꯔꯗꯕꯅꯦ ꯅꯪ ꯎꯅꯗ꯭ꯔꯤꯁꯦ ꯀꯌꯥꯗꯤ ꯀꯨꯏꯔꯦ ꯑꯗꯨꯗꯨꯅꯦ ꯍꯦꯛꯇꯅꯦ ꯃꯀꯦꯁꯦ ꯁꯦꯝꯃꯨꯔꯗꯕꯅꯦ ꯉꯁꯤ ꯅꯪꯒ ꯎꯅꯗꯣꯔꯔꯕꯅꯤꯅ ꯑꯩꯅꯅꯦ ꯀꯦꯕ ꯂꯣꯏꯔꯛꯄꯗ ꯅꯨꯡꯁꯥꯁꯦ ꯆꯞ ꯆꯥꯔꯛꯑꯅꯤ ꯅꯪꯁꯨꯅꯦ ꯃꯌꯨꯝꯗ ꯀꯦꯕ ꯇꯜꯂ ꯑꯗꯨꯗꯤꯅꯦ ꯑꯩꯒꯤꯁꯤꯗ ꯂꯥꯛꯑꯒꯅꯦ ꯏꯕꯥꯅꯤꯗꯨ ꯀꯦꯃꯤꯟꯅꯔꯔꯁꯤ ꯂꯥꯛꯑꯣ ꯑꯝꯇꯅꯦ ꯀꯩꯅꯣ ꯇꯧꯔꯅꯨ
ꯈꯪꯗꯤ ꯈꯪꯅꯔꯨꯏꯀꯣ ꯍꯣꯏ ꯍꯣꯏ ꯑꯁꯤ ꯊꯝꯅꯔꯁꯤ ꯂꯣꯏꯁꯤꯟꯅꯕ ꯇꯧꯅꯔꯨꯔꯣ ꯊꯝꯃꯦ ꯊꯝꯃꯦ